ꯍꯜꯂꯛ ꯍꯜꯂꯣ
ꯍꯜꯂꯣ
ꯑꯥ ꯇꯥꯕ꯭ꯔꯣ ꯇꯥꯕ꯭ꯔꯣ ꯇꯥꯕ꯭ꯔꯥ ꯑꯥ ꯅꯪ ꯅꯦꯠ ꯈꯔ ꯅꯨꯡꯉꯥꯏꯇꯕ ꯃꯥꯜꯂꯦ ꯍꯣꯏ ꯇꯥꯏ ꯇꯥꯏ ꯇꯥꯏꯌꯦꯕ
ꯑꯣ ꯇꯥꯕꯔꯥ
ꯍꯣꯏ ꯇꯥꯏꯌꯦ ꯅꯪ ꯅꯦꯠ ꯈꯔ ꯅꯨꯡꯉꯥꯏꯇꯕ ꯃꯥꯜꯂꯦ ꯅꯪꯅꯦꯠꯗꯣ ꯈꯔ ꯅꯨꯡꯉꯥꯏꯇꯕ ꯃꯥꯜꯂꯦ ꯀꯩꯗꯧꯔꯕꯖꯥꯠꯅꫭ
ꯎꯝ ꯑꯣꯏꯔꯝꯒꯅꯤ
ꯑ ꯈꯔꯁ
ꯈꯪꯗ‌ꯦ ꯑꯞ ꯑꯦꯟ ꯗꯥꯎꯟ ꯍꯥ
ꯎꯝ ꯉꯥꯡꯕꯗ ꯈꯔ ꯆꯞꯄꯩꯒꯨꯝ ꯌꯥꯎꯋꯦꯕ
ꯔꯤꯡ ꯆꯂ ꯆꯠꯂ ꯑꯗꯨꯝ ꯃꯨꯠꯊꯠꯈ꯭ꯔꯦꯕ
ꯎꯝ
ꯀ ꯀꯩꯗꯧꯔꯤꯒ‌ꯦ
ꯑꯁ ꯀꯩꯁꯨ ꯇꯧꯗꯦꯗ ꯐ꯭ꯔꯤꯗ ꯑꯗꯨꯝ ꯂꯩꯔꯤꯅꯤ ꯅꯪꯗꯤ
ꯑꯩꯁꯨ ꯑꯗꯨꯝ ꯐꯝꯔꯥ ꯂꯩꯕꯅꯦ
ꯑꯣ ꯅꯣꯡ ꯆꯨꯗ꯭ꯔꯣ ꯅꯣꯏꯔꯣꯝꯗꯗꯤ
ꯅꯣꯡ ꯆꯨꯗꯦ ꯉꯁꯤꯗꯤ
ꯑꯣ ꯅꯨꯡꯉꯥꯏꯅꯦ ꯑꯩꯈꯣꯏꯔꯣꯝꯁꯨ ꯉꯁꯤꯅ ꯑꯍꯥꯟꯕꯅꯦ ꯅꯣꯡ ꯆꯨꯗꯣꯏꯁꯦ ꯎꯝ ꯅꯍꯥꯜꯗꯤ ꯑꯗꯨꯝ ꯅꯨꯡꯇꯤ ꯈꯨꯗꯤꯡꯒꯤ ꯆꯨꯏꯌꯦ
ꯑꯣ
ꯁꯤꯈ꯭ꯔꯝ
ꯉꯔꯥꯡꯗꯒꯤ ꯆꯨꯗꯦ ꯁꯤꯗꯗꯤ ꯅꯪꯗꯤ ꯀꯔꯤ ꯊꯕꯛ ꯇꯧꯕ꯭ꯔꯣ
ꯍꯟꯗꯛꯁꯤ ꯀꯩꯝ ꯇꯧꯗꯦꯗ ꯑꯗꯨꯝ ꯍꯟꯗꯛꯇꯤ ꯔꯦꯁ ꯑꯣꯏꯅ ꯂꯩꯔꯤꯗ
ꯀꯣꯂꯦꯖ ꯆꯠꯄꯔꯥ
ꯎꯝ ꯍꯨꯝ
ꯅꯠꯇ꯭ꯔ ꯅꯠꯇ꯭ꯔꯒ ꯑꯦꯛꯖꯥꯝꯒꯨꯝꯕ ꯊꯥ ꯑꯣ
ꯊꯕꯛ
ꯑꯗꯣ ꯅꯪ ꯀꯔꯤ ꯇꯧꯒꯦ ꯍꯥꯏꯅ ꯈꯜꯂꯤꯅꯣ
ꯀꯩ ꯍꯥꯏꯕ
ꯅꯪ ꯀꯔꯤ ꯇꯧꯒꯦ ꯍꯥꯏꯅ ꯈꯜꯂꯤꯅꯣ
ꯑꯁ ꯈꯪꯗ꯭ꯔꯦꯗ ꯍꯧꯖꯤꯛ ꯍꯧꯖꯤꯛ ꯈꯜꯂꯤꯁꯦ ꯂꯨꯍꯣꯡꯅꯤꯡꯉꯥꯏ ꯀꯟꯅ ꯊꯤꯔꯤꯅꯤ ꯇꯥꯕ꯭ꯔꯥ ꯇꯥꯕ꯭ꯔꯣ
ꯎꯝ ꯇꯥꯏꯌꯦ
ꯂꯨꯍꯣꯡꯒꯦ ꯍꯥꯏꯅ ꯂꯩꯁꯥꯕꯤ ꯀꯟꯅ ꯊꯤꯔꯤ ꯍꯟꯗꯛꯁꯤ
ꯑꯩ ꯅꯪꯂꯣ
ꯅꯣꯏ
ꯂꯩꯁꯥꯕꯤꯗꯤ ꯌꯥꯝ ꯂꯩꯁꯥꯕꯤꯗꯤ ꯌꯥꯝ ꯃꯟꯕꯒꯤ ꯅꯪ ꯊꯤꯔꯤꯔꯣ
ꯑꯦ ꯂꯤꯁꯤꯡ ꯂꯤꯁꯤꯡ ꯂꯩꯖꯔꯁꯨ ꯆꯥꯅꯕꯗꯣ ꯈꯔ ꯑꯩꯗꯤ ꯌꯥꯎꯖꯗꯕ ꯍꯥꯏꯇꯥꯔꯦ ꯀꯔꯤꯔ ꯈꯥꯟ ꯃꯤ ꯃꯤꯒꯤꯗꯤ
ꯂꯩꯁꯥꯕꯤ ꯌꯥꯝꯃꯟꯈ꯭ꯔꯦ ꯍꯥꯏꯅ ꯃꯤꯅꯗꯤ ꯂꯩꯁꯥꯕꯤ ꯌꯥꯝꯃꯥꯟ ꯀꯔꯤ ꯍꯥꯏꯅ ꯀꯣꯏꯅꯤꯡꯉꯥꯏꯁꯦ ꯇꯜꯂꯦ ꯍꯥꯏꯅ ꯍꯥꯏꯔꯤꯅꯦ ꯅꯨꯄꯥ ꯍꯥꯏꯗꯤ
ꯅꯠꯇꯦꯗ ꯃꯤꯅꯥꯗꯤ ꯑꯃ ꯑꯅꯤ ꯑꯍꯨꯝ ꯏꯔꯥꯏ ꯂꯥꯏꯅ ꯂꯧꯕ ꯉꯝꯃꯦ ꯑꯩꯈꯣꯏꯗꯤ ꯑꯃꯐꯥꯎ ꯑꯁ ꯈꯨꯠ ꯋꯥ ꯃꯥꯗꯤꯀꯣ ꯊꯤꯕꯗ
ꯃꯥꯎ ꯃꯥꯎꯈꯣꯏꯁꯨ ꯑꯅꯤ ꯑꯍꯨꯝ ꯑ ꯂꯨꯍꯣꯡꯂꯒ ꯀꯔꯤꯒꯤ ꯂꯩꯁꯥ ꯊꯤꯕ ꯋꯥꯔꯤꯅꯣ ꯅꯪꯗꯤ
ꯑꯁ ꯂꯥꯁꯇ ꯃꯧ ꯑꯣꯏꯅ ꯃꯧ ꯑꯣꯏꯅ ꯊꯤꯁꯦ ꯈꯪꯅꯩ ꯃꯧꯗꯤ ꯍꯦꯟꯅ ꯃꯃꯟ ꯇꯥꯡꯉꯦ ꯍꯥꯏꯕ ꯅꯠꯇ꯭ꯔꯅꯦ ꯃꯃꯜ ꯇꯥꯡ ꯇꯥꯡꯅ ꯑꯣꯏꯅ ꯊꯤꯔꯨꯁꯤꯔꯥ ꯈꯪꯗ꯭ꯔꯦꯗ ꯂꯩꯁꯥꯕꯤꯗꯤ ꯃꯃꯜ ꯍꯣꯡꯉꯦ ꯍꯥꯏꯌꯦ ꯑꯁ ꯃꯤꯅ ꯍꯟꯗꯛ ꯃ ꯇꯝꯁꯤꯗꯤ ꯃꯤꯅ ꯍꯥꯏꯅꯕꯁꯤ ꯃꯧꯗꯤ ꯃꯃꯜ ꯌꯥꯝ ꯇꯥꯡꯕꯅꯤꯀꯣ ꯁꯨꯝ ꯍꯥꯏꯅꯔꯤꯁꯤꯗꯤ ꯃꯃꯜ ꯇꯥꯡꯕ ꯄꯣꯠꯁꯤ ꯐ ꯅꯠꯇꯦ ꯑꯩꯗꯤ ꯗꯨꯀꯥꯟꯒꯨꯝꯕ ꯀꯩ ꯀꯩꯅꯣ ꯑꯩꯈꯣꯏ ꯄꯣꯠ ꯂꯩꯕ ꯃꯇꯝꯁꯤꯗ ꯃꯃꯜ ꯑꯇꯥꯡꯕ ꯄꯣꯠꯇꯤ ꯌꯥꯝ ꯐꯒꯜꯂꯤꯗꯅ ꯀ꯭ꯋꯥꯂꯤ ꯇꯤꯒꯨꯝꯕ ꯀ꯭ꯋꯥꯟꯇꯤꯇꯤꯒꯨꯝꯕ ꯋꯥꯔꯦꯟꯇꯤꯒꯨꯝꯕ ꯌꯥꯝ ꯐꯃꯜꯂꯤꯗꯅ
ꯎꯝ
ꯑꯗꯨ ꯑꯣꯏꯅ ꯃꯧ ꯑꯣꯏꯅ ꯊꯤꯀꯥꯟꯗ ꯃꯟ ꯇꯥꯡꯉꯤꯁꯤ ꯐꯕ ꯐꯕꯒꯤ ꯑꯣꯏꯔꯝꯅꯤꯕ
ꯑꯁ ꯂꯣꯏꯔꯦꯗ ꯅꯪꯒꯤ ꯋꯥ ꯁꯤꯇꯤ ꯌꯥꯝꯕ ꯄꯈꯠꯅꯤꯉꯥꯏ ꯇꯧꯋꯦꯀꯣ
ꯃꯐꯝ ꯃꯔꯥꯡ ꯈꯪꯅ ꯍꯨꯃꯥꯡ ꯊꯣꯛꯄ ꯖꯥꯠꯗꯣ
ꯑꯩ ꯁꯤꯗ ꯇꯨꯔꯗꯤ ꯂꯣꯏꯔꯦ
ꯑꯥ ꯇꯨꯔꯁꯨ ꯈꯨꯟꯗꯕ ꯃꯤ ꯌꯥꯝ ꯂꯩꯔꯝꯅꯤꯗ
ꯃꯤ ꯂꯩꯇꯦ
ꯇꯨꯔꯁꯨ ꯃꯤ ꯈꯨꯟꯒꯠꯇꯕ ꯃꯤ ꯌꯥꯝ ꯂꯩꯔꯝꯅꯤ ꯑꯗꯨꯒꯤꯗꯃꯛ ꯅꯨꯡꯁꯥ ꯊꯤꯔꯨꯅꯨꯗ
ꯄꯩꯁꯥ ꯊꯤ ꯑꯣ ꯃꯥꯎ ꯊꯤꯔꯅꯣ
ꯑꯗꯨꯅꯤꯅꯦ
ꯃꯥꯎꯗꯤ ꯂꯨꯄꯥ ꯀꯨꯟ ꯀꯨꯟꯊ꯭ꯔꯥꯗ ꯐꯪꯉꯒꯅꯤꯍꯦ ꯀꯔꯤꯔꯣ
ꯑꯥ ꯑꯁ ꯀꯨꯟ ꯀꯨꯟꯊ꯭ꯔꯥ ꯍꯥꯏꯕ ꯅꯠꯇꯦꯅꯦ ꯃꯥꯎꯗꯤ ꯂꯥꯛ ꯇꯔꯥꯅꯤ ꯍꯥꯏꯌꯦꯅꯦ ꯍꯟꯗꯛ ꯀ
ꯑꯁ ꯂꯣꯏꯔꯦꯍꯦ
ꯇꯥꯡꯉꯦ ꯍꯥꯏꯌꯦ
ꯑꯣꯏꯔꯗꯤ ꯊꯤꯒꯅꯨꯗ ꯃꯥꯎꯗꯤ ꯇꯣꯛꯈ꯭ꯔꯣ ꯃꯥꯎꯗꯤ ꯀꯔꯤ ꯀꯔꯤ ꯀꯣꯅꯥꯕ ꯂꯩꯒꯦ
ꯑꯥ
ꯂꯩꯁꯥ ꯍꯣꯡꯗ꯭ꯔꯗꯤ ꯂꯩꯁꯥ ꯂꯧꯅ ꯑꯗꯨꯗꯤ
ꯑꯥ ꯑꯗꯨ ꯂꯩꯁꯥꯁꯨ ꯐꯪꯕ ꯋꯥꯔꯅꯦ ꯀꯔꯤꯁꯨ ꯂꯨꯍꯣꯡꯈ꯭ꯔꯕ ꯅꯨꯄꯥꯁꯤꯡꯅ ꯑꯅꯤ ꯑꯍꯨꯝ ꯂꯣꯡ ꯂꯣꯏꯃꯛ ꯂꯧꯈ꯭ꯔꯦꯅꯤ
ꯑꯁ ꯍꯋꯥ ꯁꯤꯗꯤ ꯀꯣ
ꯑꯥ ꯃꯤꯅ ꯃꯤꯅ ꯂꯧꯕ ꯌꯥꯗꯕ ꯃꯈꯩ ꯂꯪ ꯊꯣꯛꯂꯝꯕꯁꯤꯡꯗ ꯑꯩꯈꯣꯏꯉꯣꯟꯗ ꯈꯨꯜꯂꯨ ꯍꯥꯏꯖꯥꯔꯅ ꯈꯪꯗꯦ ꯄꯨꯟꯁꯤꯁꯤ
ꯅꯠꯇ꯭ꯔ
ꯅꯪꯗꯤ ꯂꯩꯁꯥ ꯅꯪꯗꯤ ꯉꯁꯤ ꯉꯁꯤ ꯅꯨꯡꯊꯤꯜꯗ ꯑꯥ ꯀꯩꯅꯣ ꯍꯖꯥꯔꯒꯨꯝꯕꯗ ꯆꯠꯂꯗꯤ ꯄꯩꯁꯥꯗꯤ ꯑꯅꯤ ꯑꯍꯨꯝ ꯃꯔꯤ ꯃꯉꯥ ꯐꯪꯒꯅꯤꯌꯦ ꯃꯥꯎꯗꯤ ꯑꯃꯁꯨ ꯐꯪꯔꯔꯨꯌꯦ ꯅꯪꯗꯤ
ꯑꯁ
ꯑꯅꯤ ꯑꯍꯨꯝ ꯃꯔꯤ ꯃꯉꯥ ꯐꯥꯡꯈ꯭ꯔꯗꯤ ꯑꯗꯨ ꯂꯥꯛꯑꯣꯈ꯭ꯔꯣꯅ ꯑꯃꯗꯤ ꯅꯪꯅ ꯑꯄꯥꯝꯕ ꯈꯜꯂꯒ ꯀꯅꯥꯅ ꯐꯒꯤꯗ꯭ꯔꯥ ꯍꯥꯏꯕꯗꯨ
ꯕꯖꯥꯔꯗꯒꯨꯝꯕ ꯀꯩꯀꯩꯅꯣꯅ ꯍꯦꯛ ꯆꯠꯄ ꯃꯇꯝꯗ ꯀꯔꯤ ꯀꯔꯤꯔꯥ ꯂꯩꯁꯥꯕꯤ ꯊꯦꯡꯅꯍꯩ ꯃꯥꯎꯁꯤꯡꯅ ꯂꯩꯁꯥꯕꯤꯗꯒꯤ ꯍꯦꯟꯈ꯭ꯔꯦꯅꯦ
ꯍꯥ ꯂꯩꯩꯁꯥꯕꯤꯗꯤ ꯀꯩꯅꯣ ꯔꯨꯝ ꯃꯅꯥꯛꯇ ꯀꯩꯅꯣ ꯇꯧꯕ ꯃꯥꯜꯂꯦ
ꯑꯥ ꯃꯄꯥꯟ ꯊꯣꯛꯇꯕ ꯊꯤꯡꯗꯣ
ꯈꯣꯏꯅ ꯃꯍꯥꯎ ꯉꯥꯛꯇ ꯊꯤꯕꯒꯤ ꯀꯤꯕ ꯃꯥꯜꯂꯦ ꯂꯩꯁꯥꯁ ꯁꯤꯡꯁꯤ ꯂꯩꯁꯥ ꯂꯩꯁꯥꯁꯤꯡꯅ ꯍꯥꯏꯌꯦ ꯍꯧꯖꯤꯛꯀꯥꯟ ꯅꯨ ꯅꯨꯄꯥꯁꯤꯡꯗꯤ ꯅꯨꯄꯤ ꯊꯤꯗꯦ ꯑꯗꯣ ꯃꯥꯎ ꯉꯛꯇ ꯊꯤꯌꯦ ꯏꯀꯥꯏꯕꯁꯨ ꯏꯀꯥꯏꯌꯦ ꯅ ꯍꯥꯏꯈ꯭ꯔꯔꯤꯅꯦ
ꯑꯥ ꯅꯪꯗꯤ ꯂꯨꯍꯣꯡꯈ꯭ꯔꯕꯣ
ꯑꯗꯨꯒꯤꯅ ꯀꯤꯕꯒꯤ ꯂꯣꯠꯄ ꯃꯥꯜꯂꯦ
ꯅꯠꯇꯦ ꯅꯪꯗꯤ ꯍꯣꯡꯈ꯭ꯔꯕ ꯍꯥꯏꯕꯅꯤ ꯍꯥ
ꯅꯨꯄꯤꯈꯣꯏ ꯂꯣꯠꯅꯤꯡꯉꯥꯏ ꯇꯧꯒꯅꯨ ꯅꯨꯄꯥꯈꯣꯏꯗꯨ
ꯅꯪ ꯅꯪꯁꯨ ꯅꯪꯗꯤ ꯂꯨꯍꯣꯡꯈ꯭ꯔꯕ꯭ꯔ ꯍꯥꯏꯕꯅꯤ ꯇꯥꯕ꯭ꯔꯣ
ꯍꯥ
ꯅꯪꯗꯤ ꯂꯨꯍꯣꯡꯈ꯭ꯔꯕ꯭ꯔꯣ ꯇꯥꯕ꯭ꯔꯥ
ꯇꯥꯗꯦ ꯍꯜꯂꯣ ꯇꯥꯕ꯭ꯔꯣ ꯇꯥꯕ꯭ꯔꯣ ꯎ ꯅꯪ ꯈꯟꯖꯦꯜꯗꯨ ꯁꯤꯛꯇꯥ ꯇꯥꯗ꯭ꯔꯦ
ꯇꯥꯏꯕ ꯇꯥꯥꯏꯌꯦꯕ
ꯑ ꯅꯪꯒꯤꯗ ꯃꯔꯥꯡ ꯃꯔꯥꯏ ꯁ ꯇꯥ ꯇꯥꯗꯦꯅꯦ ꯑꯩꯅ ꯏꯊꯟꯗ ꯉꯥꯎꯕꯒꯨꯝꯕ ꯑꯉꯥꯡ ꯂꯩꯔꯝꯃꯦ
ꯍꯜꯂꯣ
ꯇꯌꯦ ꯇꯥꯏꯌꯦ
ꯇꯥꯏꯀꯣ
ꯍꯥ
ꯇꯥꯏꯀꯣ
ꯍ ꯇꯥꯏ ꯇꯥꯏ ꯍꯧꯖꯤꯛꯇꯤ ꯐꯖꯅ ꯇꯥꯔꯦ ꯅꯪ ꯈꯣꯟꯖꯦꯜꯅ ꯉꯥꯏꯕꯗꯨꯗ ꯈꯧꯔꯥꯡꯅ ꯉꯥꯏꯔꯤꯕ
ꯅꯨꯄꯥ ꯈꯣꯏꯗ ꯅꯨꯄꯤ ꯈꯣꯏ ꯂꯣꯠꯅꯤꯡꯉꯥꯏ ꯇꯧꯒꯅꯨꯕ
ꯎꯝ
ꯃꯥꯎ ꯈꯣꯏꯕꯨ ꯂꯣꯠꯅꯤꯡꯉꯥꯏ ꯇꯧꯋꯣꯕ
ꯑꯗꯨꯅꯤ ꯂꯩꯁꯥ ꯃꯃꯥꯡꯗꯗꯤ ꯂꯣꯛꯀꯅꯨꯕ ꯃꯧ ꯃꯃꯥꯡꯗꯗꯤ ꯂꯣꯠꯀꯦ ꯑꯗꯨꯗꯤ ꯃꯥꯛꯁ ꯍꯥꯞꯄꯒ ꯆꯠꯄ ꯇꯥꯔꯦꯅꯦ
ꯎꯝ ꯃꯥ ꯍꯣꯏꯗꯤ ꯌꯥꯝ ꯈꯠꯄꯅꯤꯅꯀꯣ ꯑꯗꯣ ꯅꯪ ꯂꯣꯠꯂꯣ ꯑ ꯂꯩꯁꯥ ꯈꯣꯏꯗꯤ ꯀ꯭ꯔꯤꯁꯨ ꯇꯧꯕ ꯉꯝꯗꯣꯏꯅ ꯑꯗꯨ ꯅꯪ ꯂꯣꯠꯇ꯭ꯔꯁꯨ ꯊꯤꯅ ꯑꯄꯥꯝꯕ ꯐꯖꯕ ꯀꯔꯤ ꯂꯝꯆꯠ ꯐꯖꯕ ꯀꯔꯤꯔꯣ ꯑꯗꯨꯝ ꯈꯜꯂꯒꯦ ꯌꯦꯡꯉꯣꯅ
ꯀꯔꯤ ꯂꯝꯃꯎꯈꯣꯏꯅꯤ ꯌꯥꯝ ꯈꯠꯂꯤꯁꯤꯅꯀꯣ
ꯃꯥ ꯍꯣꯏ ꯈꯠ ꯈꯠ ꯠꯄꯒꯤ ꯃꯥꯎ ꯈꯈꯣꯏ ꯈꯠꯄꯒꯤ ꯅꯨꯄꯥꯈꯣꯏ ꯄꯥꯝꯕ ꯃꯥꯜꯂꯤꯅ
ꯅꯠꯇꯦ ꯀꯔꯤ ꯀꯔꯤ ꯇꯧꯕꯤꯔꯝꯃꯣꯏ ꯈꯠꯂꯤꯁꯤꯅ ꯀꯣ
ꯑꯁ ꯈꯪꯗꯦꯗ ꯅꯨꯄꯥ ꯍꯣꯏꯁꯨ ꯃꯥꯎꯅ ꯄꯥꯝꯃꯤ ꯍꯦꯟꯅ ꯄꯥꯝꯃꯤ ꯍꯥꯏꯅ ꯍꯥꯏ ꯇꯥꯏꯗ
ꯑꯣꯏꯣꯏꯔꯝꯅ ꯑꯣꯏꯣꯏꯗ ꯎꯄꯥꯏ ꯂꯩꯃꯟꯗꯅ ꯊꯤꯕ ꯑꯣꯏꯔꯕꯅꯤꯅ
ꯍꯧꯖꯤꯛꯀꯥꯟꯗꯤ ꯂꯩꯁꯥ ꯄꯥꯝꯗꯦ ꯃꯥꯎ ꯄꯥꯝꯃꯤ ꯍꯥꯏꯅ ꯑꯗꯨꯝ ꯅꯨꯄꯥꯈꯣꯏꯅ ꯍꯥꯏꯌꯦ ꯍꯥꯏꯌꯦ
ꯑꯗꯨꯅꯤ ꯃꯤꯅ ꯍꯥꯏꯅꯕꯗꯨꯗ ꯃꯧꯁꯤ ꯇꯥꯡꯉꯦ ꯇꯥꯡꯉꯦ ꯍꯥꯏꯕꯁꯤ ꯀꯔꯝꯕ ꯊꯤꯔꯤꯗꯔ ꯍꯥꯏꯅ ꯁꯨꯝ ꯈꯜꯂꯤꯅꯦꯕ
ꯑꯗꯨꯝ ꯁꯤ ꯊꯤꯔꯒ ꯀꯩꯅꯣ ꯈꯠꯄ ꯄꯥꯝꯕꯒꯤ ꯌꯥꯝ ꯄꯥꯝꯃꯟꯕꯒꯤ ꯑꯗꯨ ꯃꯥꯎꯈꯣꯏꯗꯨ ꯌꯥꯝ ꯇꯥꯡꯕ ꯃꯥꯜꯂꯦ ꯑꯗꯨꯗꯤ
ꯃꯃꯜ ꯀꯔꯝ ꯀꯥꯟꯗ ꯀꯅꯥꯅ ꯍꯥꯏꯒꯠꯂꯝꯕ꯭ꯔꯒꯣ ꯑ ꯍ ꯍ ꯁꯨꯞ ꯆꯨꯞ ꯇꯥꯅ ꯌꯣꯜꯂꯣ ꯀꯅꯥꯅ ꯑꯥꯏꯒ ꯂꯨꯖꯥꯔꯣ
ꯅꯨꯄꯤ ꯅꯨꯄꯥ ꯈꯣꯏꯅ ꯈꯪꯗꯕꯅꯤ ꯅꯨꯄꯤ ꯈꯣꯏꯗꯤ ꯈꯪꯗꯦ
ꯍ ꯖꯥꯠ ꯖꯥꯠꯅꯤꯍꯦ ꯍꯥꯏꯁ
ꯅꯣꯏꯅ ꯅꯣꯏꯅ ꯅꯣꯏꯅ ꯃꯥꯎ ꯊꯤꯔꯗꯤ ꯂꯩꯁꯥ ꯈꯣꯏꯗꯤ ꯀꯔꯤꯒꯤ ꯂꯣꯠ ꯂꯣꯏꯅꯣ ꯂꯣꯠꯀꯅꯤꯅ ꯏ ꯀꯥꯏ ꯍꯥꯏꯅ
ꯎꯝ
ꯃꯥꯎꯒ ꯂꯩ ꯂꯩꯁꯥꯒ ꯀꯩꯅꯣ ꯊꯣꯛꯃꯤꯟꯅꯔꯒ ꯃꯥꯎꯕꯨ ꯑꯥ ꯀꯩꯅꯣ ꯅꯨꯄꯥꯈꯣꯏꯅ ꯀꯩꯅꯣ ꯇꯧꯔꯗꯤ ꯅꯨꯄꯤꯈꯣꯏꯗꯤ ꯏꯀꯥꯏꯔꯣꯏꯗ꯭ꯔꯣ
ꯈꯪꯅꯦꯗ
ꯏ ꯀꯥꯏꯅꯤꯅ ꯃꯥꯎ ꯈꯣꯏꯗꯤ ꯏꯀꯥꯏꯕꯁꯨ ꯈꯪꯔꯣꯏ ꯑꯗꯨꯝ ꯈꯠ ꯈꯠꯄ ꯋꯥꯈꯜ ꯉꯇ ꯑꯗꯨꯝ ꯂꯩꯌꯦ
ꯑꯥ ꯈꯪꯗꯦꯅꯦ ꯑꯗꯨꯝ ꯑꯣꯏꯕꯒꯤꯔ ꯃꯃꯜ ꯇꯥꯡꯂꯤꯁꯤꯅ
ꯑꯣꯏꯔꯥꯝꯒꯅꯤ
ꯎꯨꯝ ꯅꯪꯗꯤ ꯂꯨꯍꯣꯡꯈ꯭ꯔꯕ꯭ꯔꯣ
ꯑꯩꯔꯣ
ꯍꯣꯏ
ꯏꯁ ꯑꯩꯁꯨ ꯂꯣ ꯂꯩꯁꯥꯅꯤꯍꯦ ꯀꯔꯤꯔꯣ
ꯑꯗꯨꯅꯦꯕ ꯃꯧ ꯑꯣꯏꯔꯗꯤ ꯁꯤꯃꯥ ꯂꯦꯛꯆꯔ ꯄꯤꯔꯝꯂꯣꯏꯕ ꯑ ꯍ ꯍ ꯍ ꯌꯥꯝ ꯊꯥꯒꯠꯄꯒꯤ ꯆꯥꯡꯗꯨ
ꯂꯩꯁꯥ ꯑꯣꯏꯔꯁꯨ ꯃꯥꯎ ꯑꯣꯏꯔꯁꯨ ꯍꯥꯏꯗꯤ ꯂꯩꯁꯥꯕꯨ ꯑꯗꯨꯝ ꯀꯩꯅꯣ ꯇꯧꯒꯅꯤ ꯃꯥꯎꯕꯨ ꯁꯞꯄꯣꯔꯠ ꯇꯧꯔꯣꯏ
ꯑꯥ
ꯀꯔꯤ ꯀꯅꯥꯕ ꯂꯩꯒꯦ ꯃꯥꯎꯕ ꯆꯠꯄꯗ
ꯉꯁꯤꯗꯤ ꯀꯔꯤ ꯊꯕꯛ ꯇꯧꯔꯒꯦ
ꯑꯩꯗꯤ ꯑꯗꯨꯝ ꯌꯨꯝꯗ ꯐꯝꯔꯒ ꯂꯩꯌꯦꯗꯥ
ꯑꯁ ꯑꯗꯨꯅ ꯅꯨꯡꯉꯥꯏꯗꯦ ꯅꯪꯁꯨ ꯊꯣꯡ ꯃꯄꯥꯟ ꯊꯣꯛꯇ ꯗꯨ ꯑꯗꯨꯝ ꯂꯣꯠꯂꯒ ꯂꯩꯕ꯭ꯔꯥ ꯃꯅꯨꯡꯗ
ꯑꯁ ꯁ ꯅꯨꯄꯥ ꯑꯩꯈꯣꯏꯅ ꯎꯝ ꯀꯩꯅꯣ ꯇꯧꯗꯕꯒꯤ ꯏꯀꯥꯏꯈ꯭ꯔꯅꯤ ꯑꯩꯈꯣꯏꯗꯤ ꯇꯨꯝ ꯂꯣꯂꯒ ꯂꯩꯥꯏꯕ ꯇꯇꯥꯔꯔꯤꯅꯤ
ꯑꯁ ꯂꯣꯠꯂꯨꯅꯨ ꯂꯣꯠꯂꯨꯅꯨ ꯐꯖꯈ꯭ꯔꯕ ꯃꯥꯏꯊꯣꯡꯗꯣ ꯂꯣꯠꯂꯨ ꯂꯩꯔꯗꯤ ꯀꯅꯥꯅ ꯎꯒꯅꯤ